ꯍꯜꯂꯣ ꯍꯜꯂꯣ
ꯍꯜꯂꯣ ꯇꯥꯗꯕ꯭ꯔꯣ
ꯅꯋꯥ ꯌꯥꯗꯅꯦ
ꯀꯅꯥꯒꯤꯔꯣ ꯑꯩꯒꯤꯔꯣ ꯅꯪꯒꯤꯔꯣ ꯅꯋꯥꯛ ꯌꯥꯗꯕꯁꯦ
ꯑꯗꯨꯝ ꯄꯥꯏꯣ ꯀꯣ
ꯍꯣꯏ ꯀꯩꯗꯧꯔꯒꯦ
ꯍ
ꯍꯌꯦ ꯍ ꯀꯩꯒꯤ ꯊꯕꯛ ꯇꯧꯔꯤꯔꯣ ꯅꯣꯏꯁꯤꯕꯨ ꯇꯥꯏ ꯇꯥꯗꯕ꯭ꯔꯣ ꯅꯪ
ꯃꯅ ꯅꯦꯠꯋꯥꯛ ꯂꯩꯇꯕꯒꯤ
ꯑꯣꯣ ꯍꯧꯖꯤꯛꯇꯤ ꯑꯩꯒꯤ ꯈꯣꯟ ꯇꯥꯔꯕꯣ ꯇꯥꯏꯌꯦꯅꯦ ꯁꯦꯡꯅ ꯇꯥꯏ
ꯅꯨꯡꯉꯥꯏꯔꯤꯕ꯭ꯔꯣꯅꯦ ꯑꯩꯗꯤ ꯌꯦꯟꯖꯥꯡ ꯊꯣꯡꯂꯒ ꯂꯩꯅꯦ
ꯀꯔꯤ ꯍꯟꯖꯥꯡ ꯊꯣꯡꯒꯦ ꯑꯍꯥꯎ ꯑꯍꯥꯎꯕ ꯊꯣꯡꯉꯔꯣ ꯀꯔꯤ ꯌꯦꯟꯖꯥꯡꯅꯣ ꯑ ꯆꯝꯕ꯭ꯔꯣ ꯑꯍꯥꯎꯕ꯭ꯔꯣ
ꯅ ꯃꯗꯤ ꯍꯥꯏꯗꯅꯤꯟꯅꯦ ꯑꯗꯨꯒ ꯀꯟꯁꯨꯣꯏꯒ
ꯑꯣ ꯑꯗꯨꯝꯁꯨ ꯍꯦꯟꯅ ꯍꯥꯎꯋꯦꯗ ꯆꯥꯛ ꯍꯦꯟꯅ ꯆꯪꯉꯨꯅꯦ ꯑꯩꯈꯣꯏꯗꯤ ꯎꯁꯣꯏ ꯊꯣꯡꯉꯦ ꯎꯁꯣꯏ ꯃꯇꯝꯅꯤꯅ ꯎꯁꯣꯏ ꯑꯗꯨꯝ ꯆꯥꯒ ꯂꯩꯔꯦ ꯍꯧꯖꯤꯛꯀꯥꯟꯗꯤ
ꯑꯣ ꯍꯥꯎꯕꯅꯤꯗ
ꯎꯝ ꯍꯥꯎꯣꯏ ꯎꯁꯣꯏꯁꯨ ꯑꯗꯨꯝ
ꯀꯔꯤ ꯀꯔꯤ ꯊꯕꯛ ꯇꯧꯕꯕꯤꯔꯣ ꯉꯁꯤꯗꯤ ꯑꯗꯨꯝ ꯂꯩꯕ꯭ꯔꯣ ꯌꯨꯝꯗ ꯅꯠꯇ꯭ꯔꯒ ꯂ ꯆꯠꯄ꯭ꯔꯣ
ꯉꯁꯤꯗꯤ ꯌꯨꯝꯗ ꯑꯗꯨꯝ ꯂꯩꯅꯦ
ꯑꯣ
ꯅꯪꯗꯤ ꯀꯗꯥꯏ ꯇꯕ꯭ꯔꯥ
ꯑꯩꯔꯣꯃꯁꯤ ꯈꯔ ꯀꯣꯏꯕ ꯆꯠꯂꯦ
ꯅꯅꯨꯡꯥꯏꯗꯅꯣꯣꯏꯗꯤ
ꯅꯪꯗꯤ ꯂꯩꯕ꯭ꯔꯣ ꯑꯗꯨꯝ
ꯂꯥꯛꯌꯦꯦ ꯑꯪ ꯉ ꯁꯤꯗꯤ ꯐꯤ ꯁꯨꯔꯒꯀꯣ ꯌꯨꯝꯗ
ꯑꯣ ꯑ ꯉꯁꯤ ꯅꯨꯡꯁꯥ ꯊꯣꯛꯄꯒꯤ ꯐꯤ ꯁꯨꯕꯁꯤꯡꯗ ꯅꯨꯡꯉꯥꯏꯔ
ꯑ ꯑꯗꯨꯒꯤ ꯑꯁ ꯐꯤꯁꯨ ꯌꯥꯎ ꯂꯌꯦꯦ ꯅꯣꯡ ꯆꯨꯕꯗꯣ ꯑꯗꯨꯒꯤ
ꯑꯁ ꯃꯅꯝ ꯅꯝꯊꯤꯕꯅꯦ ꯐꯤꯔꯛꯑꯣ ꯑꯗꯣ ꯀꯝꯐꯣꯔꯠ ꯁꯤꯖꯤꯟꯅꯗꯤꯩ ꯉꯥꯏꯇꯦ ꯇꯕꯅꯤ ꯍꯧꯖꯤꯛꯀꯥꯟ ꯅꯣꯡ ꯆꯨꯨꯝꯕ ꯃꯇꯝꯗꯗꯤ
ꯑꯩꯈꯣꯏꯗꯤ ꯀꯝꯐꯣꯔꯠꯗ ꯌꯥꯝ ꯌꯥꯝ ꯁꯤꯖꯤꯟꯕꯒꯤꯀꯣ ꯂꯤꯁꯤꯡ ꯑꯅꯤ ꯑꯍꯨꯝ ꯂꯣꯏꯁꯤꯟꯈ꯭ꯔꯦ
ꯌꯥꯝꯃꯜꯂꯁꯨ ꯑꯁꯁꯨ ꯉꯝꯗꯦ ꯃꯅꯝꯗꯣ ꯀꯟꯕꯒꯤꯀꯣ ꯈꯖꯤꯛꯇꯪꯕ ꯃꯅꯝ ꯂꯥꯏꯔꯤꯛꯅ ꯅꯝꯒꯨꯝ ꯅꯝꯅꯕꯒꯨꯝ ꯑꯃ ꯂꯩꯕ ꯃꯔꯛꯇꯣ ꯑꯗꯨ ꯍꯦꯟꯅ ꯅꯨꯡꯉꯥꯏ ꯌꯥꯝꯃꯟꯗꯤ ꯀꯣꯛ ꯉꯥꯎꯋꯦ ꯌꯥꯝꯃꯜꯂꯗꯤ ꯀꯝꯐꯣꯔꯠꯇꯣ
ꯑ ꯑꯗꯨꯅꯦ
ꯕ꯭ꯂꯤꯡꯀꯦꯠ ꯁꯨꯕ ꯕ꯭ꯡꯀꯦꯠ ꯁꯨꯕ ꯀꯥꯟꯗꯤꯀꯣ ꯌꯥꯝ ꯅꯨꯡꯉꯥꯏꯕꯅꯦ ꯐꯣꯇꯣ ꯑꯗꯨꯝ ꯕ꯭ꯂꯦꯡꯀꯦꯠꯇ ꯀꯪꯉꯁꯨ ꯑꯗꯨꯝ ꯃꯅꯝ ꯂꯩꯗꯅ ꯕ꯭ꯂꯦꯡꯀꯦꯠꯇꯤ ꯎꯝ ꯑꯗꯨ ꯀꯝꯐꯣꯔꯠꯇꯣ ꯁꯤꯖꯤꯟꯅꯗꯣ ꯍꯦꯛ ꯅꯨꯡꯉꯥꯏ ꯑꯩꯗꯤ ꯕ꯭ꯂꯦꯛꯇꯣ ꯍꯦꯟꯅ ꯅ ꯅꯨꯡꯁꯤꯌꯦ ꯃꯅꯝꯗꯣ
ꯎꯝ ꯑꯩꯈꯣꯏꯗꯤ ꯕ꯭ꯂꯨꯒꯒ ꯒ꯭ꯔꯤꯟꯒ ꯑꯗꯨꯅꯦ ꯕ꯭ꯂꯦꯛ ꯍꯂꯤ ꯁꯖꯤꯤꯟꯔꯤ
ꯕ꯭ꯂꯦꯛ ꯌꯕ ꯌꯥꯝ ꯅꯨꯡꯁꯤꯕꯅꯦ ꯑꯗꯨꯁꯨ ꯑꯩꯁꯨ ꯍꯧꯖꯤꯛꯀꯥꯟ ꯑꯃ ꯁꯤꯖꯤꯟꯅꯩꯑꯕ ꯕ꯭ꯂꯦꯛ ꯅꯠꯇꯕ ꯑꯃ ꯑꯗꯨ ꯑꯣꯏꯕꯒꯤ ꯅꯝꯗꯤ ꯀꯂ
ꯑꯝ ꯍꯥꯏꯔꯁꯨꯒꯅꯦ
ꯑꯣ ꯃꯅꯥꯁꯤꯕꯅꯦ ꯕ꯭ꯂꯦꯛꯛꯇ ꯑꯦ ꯃꯤ ꯃꯤꯒꯤ ꯅꯨꯡꯁꯤꯕꯅ ꯈꯪꯗꯦ ꯅꯪ ꯅꯪꯒꯤ ꯅꯨꯡꯁꯤꯔꯣꯏꯗ꯭ꯔꯥ ꯅꯨꯡꯁꯤꯔꯣꯏꯗ꯭ꯔꯥ ꯈꯪ ꯑꯩꯒꯤꯗꯤ ꯕ꯭ꯂꯦꯛꯛꯇꯕꯨꯅ ꯌꯥꯝ ꯅꯨꯡꯁꯤꯕ ꯑꯗꯣ
ꯑꯣ ꯑ ꯇꯒꯅ ꯆꯄꯅꯁꯤ ꯃꯣꯏꯁꯨ ꯉꯁꯤ ꯀꯣꯏꯕ ꯆꯕꯗ ꯔ
ꯏꯆꯦꯒ ꯆꯠꯂꯅꯦ ꯀꯩ ꯀꯩꯅꯣ ꯂꯧꯔꯨꯕ
ꯑꯣ ꯉꯁꯥꯏ ꯂꯥꯛꯄꯗ ꯉꯁꯥꯏ ꯂꯥꯛꯄꯗꯔ
ꯑꯥ
ꯃꯥꯏꯌꯨꯝ ꯆꯀ꯭ꯔꯦꯠ ꯆꯠꯔꯤꯒꯣ ꯑꯣ
ꯉꯁꯤꯅ ꯑꯩ ꯑꯃꯨꯛꯀ ꯊꯤꯟꯕ ꯆꯠꯄ
ꯃꯆꯥ ꯑꯅꯤꯗꯣ ꯌꯥꯝ ꯅꯨꯡꯉꯥꯏꯔꯣꯏꯅꯦ
ꯑꯣꯔ ꯁꯕꯤꯗꯤ ꯀꯄꯦꯁ
ꯑ
ꯍꯁꯕꯤꯗ ꯀꯄ ꯀꯦꯁꯃ ꯀꯅꯅꯨꯡꯇꯕ ꯅ ꯑꯌꯥꯝꯕꯗꯤ ꯀꯥꯞꯇꯦ ꯃꯥꯗꯤ ꯄꯥꯈꯪ ꯐꯥꯔꯕꯅꯤꯅ ꯑꯩꯅ ꯅꯪꯅꯦ ꯅꯅꯥꯎꯄꯤꯗꯤ ꯀ꯭ꯂꯥꯁ ꯋꯥꯟ ꯀꯥꯕꯗ ꯀꯞꯄꯂꯤꯅꯦ ꯅꯪꯗꯤ ꯀ꯭ꯂꯥꯁ ꯐꯣꯔ ꯀꯥꯔꯤꯅ ꯀꯞꯄ ꯌꯥꯗ ꯭ꯔꯦ ꯍꯥꯏꯕ ꯃꯥꯅ ꯑꯁ ꯀꯥꯞꯅꯤꯡꯗꯦ ꯀꯥꯞꯅꯤꯡꯗꯦ
ꯍꯣꯏꯅꯤꯁꯨꯅꯅꯅꯦ ꯆꯄꯔꯥ
ꯆꯠꯇꯦ
ꯑ ꯉꯁꯤ ꯉꯁꯤꯒꯤ ꯃꯥꯗꯣ ꯅꯪꯒꯤ ꯅꯆꯦꯗꯣ ꯉꯁꯤ ꯌꯨꯝ ꯌꯨꯝ ꯌꯧꯒꯗꯔꯅꯦ
ꯍꯣꯏ ꯌꯥꯎꯒꯅꯤ ꯍꯧꯖꯤꯛ ꯌꯧꯔꯝꯅꯦ ꯄꯨꯡ ꯑꯅꯤ ꯑꯍꯨꯝ ꯑꯗꯨꯋꯥꯏꯗ
ꯑꯣ
ꯅꯪꯅꯦ ꯅꯕꯨꯣ ꯑꯩꯈꯣꯏꯗ ꯀꯔꯝ ꯀꯥꯟꯗ ꯂꯥꯛꯇꯣꯏꯅꯣ ꯂꯥꯛꯑꯣꯏ ꯈꯔ ꯂꯩꯔꯒ ꯂꯥꯛꯇꯣꯏꯅꯣ
ꯑꯩꯒꯤꯗꯤꯀꯣ ꯉꯁꯤꯗꯣ ꯀꯣ ꯇꯧꯔꯤꯉꯥꯏꯗ ꯑꯩꯒꯤꯁꯨ ꯂꯩꯗꯕꯒꯤꯀꯣ ꯑꯩꯅ ꯍꯧꯣꯁꯄꯜ ꯂꯧꯕꯅꯦ ꯉꯁꯤꯒꯤ
ꯑꯣ ꯅꯣꯏ ꯈꯨꯟꯅ ꯅꯨꯡꯉꯥꯏꯇꯕ꯭ꯔꯣ
ꯅꯨꯡꯉꯥꯏꯗꯥꯅꯨ ꯑꯩꯈꯣꯏꯗꯣ ꯐꯥꯏꯚ ꯖꯤꯕꯤ ꯐꯥꯏꯚ ꯖꯤꯕꯤ ꯂꯩꯔ ꯂꯥꯛ ꯀꯔꯤꯒꯤꯅꯣ ꯈꯪꯗꯦ ꯍꯟꯗꯦꯠ ꯂꯥꯛꯑꯒ ꯅꯠꯗ ꯁꯨꯞ ꯌꯦꯡꯕ ꯌꯥ ꯌꯥꯗꯦ
ꯃꯤꯦꯠ ꯆꯦꯞꯄ ꯐꯅꯤ ꯍꯥꯏꯏꯕ ꯀꯔꯣ
ꯃꯣꯏꯗꯣ ꯐꯤꯐꯥꯐꯧ ꯌꯦꯡꯕꯒꯤ ꯑꯩꯒꯤ ꯍꯥꯞꯄ ꯃꯩꯅ ꯃꯥꯂꯨꯁꯤ
ꯑꯣ ꯑꯁ ꯅꯨꯡꯉꯥꯏꯇꯦꯅꯦ ꯅꯣꯏ ꯇꯤꯚꯤꯗ ꯌꯦꯡꯉꯔꯣ ꯐꯣꯟꯗ ꯌꯦꯡꯉꯔꯣ
ꯂꯦꯞꯇꯣꯞꯇ ꯌꯦꯡꯉꯨꯅꯦ ꯑꯗꯨꯒꯤ ꯑꯗꯨꯒꯤꯅꯦ ꯏꯟꯕꯤꯗꯣ ꯌꯥꯝ ꯌꯥꯝ ꯆꯠꯈ꯭ꯔꯦ ꯅꯦꯞꯇꯣꯞꯗ ꯌꯥꯝ ꯌꯦꯡꯕꯗꯤ
ꯅꯪꯗꯤ ꯌꯦꯡꯗꯕ꯭ꯂꯣ
ꯑꯗꯤ ꯌꯦꯦ
ꯀꯩꯒꯤ ꯌꯦꯡꯕ ꯌꯥꯗ꯭ꯔꯣ ꯑꯁꯤ ꯅꯪꯁꯨ ꯁꯞꯄꯣꯔꯇꯔ ꯑꯃ ꯅꯪꯁꯨ ꯐꯨꯠꯕꯣꯜ ꯑꯗꯨꯝ ꯁꯤꯖꯤꯟꯅꯔꯤꯁꯤ ꯅꯪꯁꯨ ꯁꯞꯄꯣꯔꯠ ꯐꯖꯅ ꯇꯧꯔꯒ ꯌꯦꯡꯕ ꯌꯥꯗ꯭ꯔꯣ
ꯑꯗꯨꯗꯤ ꯃꯁꯤꯟꯅꯅꯦ
ꯖꯄꯥꯟ ꯈꯣꯏꯗꯣ ꯌꯥꯝ ꯅꯨꯡꯁꯤꯌꯦ ꯃꯣꯏꯗꯣ ꯑꯁ ꯀꯞꯈꯤ ꯀꯞꯈꯤ
ꯅꯪ ꯅꯪ ꯅꯪ ꯅꯪꯄꯥꯅ ꯁꯄꯣꯔ ꯑꯣꯕ꯭ꯔꯅꯦ
ꯖꯄꯥꯟꯁꯨ ꯑꯗꯨꯝ ꯌꯦꯡꯉ ꯅꯨꯡꯁꯤꯅ ꯑꯗꯨꯝ ꯁꯞꯄꯣꯔꯠ ꯇꯧꯅꯤꯡ ꯖꯄꯥꯟꯗꯤ
ꯁꯤꯁꯤꯡꯈꯔꯤꯅꯤ ꯄꯥꯏꯔꯛꯈꯅꯤ
ꯑꯁ ꯌꯥꯝ ꯀꯞꯄꯗꯣ ꯃꯣꯏꯗꯣ ꯄ꯭ꯂꯦꯌꯔꯁꯤꯡꯗꯣ ꯀꯄꯒ ꯂꯩꯗꯣ ꯌꯦꯡꯉ ꯀꯣꯔꯁꯨ ꯌꯥꯝ ꯀꯞꯄꯦ ꯃꯥꯗꯣ
ꯑꯣ ꯅꯪ ꯌꯦꯡꯕ꯭ꯔꯅꯦ ꯖꯄꯥꯟ ꯉꯥꯛꯂꯀꯥꯟꯗ ꯅꯪ ꯌꯦꯡꯕ꯭ꯔꯥ ꯔꯧꯗꯣ
ꯈꯖꯤꯛꯇꯪ ꯌꯦꯡ ꯍꯥꯏ ꯂꯥꯏꯀꯨꯝꯕꯗ ꯑꯗꯨꯝ ꯌꯦꯡꯉꯦ
ꯎꯝ
ꯅꯪꯗꯤ ꯉꯜꯂꯦꯍꯦ ꯆꯥꯛ ꯌꯦꯟꯁꯥꯡ ꯊꯣꯝꯕ ꯂꯣꯏꯔꯦ ꯍꯥꯏꯗꯣ ꯃꯁꯤꯁꯗ ꯑꯁ ꯏꯃꯥꯟꯕꯤ ꯀꯣꯏꯕꯁꯨ ꯂꯩ ꯃꯣꯏꯅ ꯃꯄꯥꯅ ꯐꯝꯃꯒ ꯂꯩ ꯑꯩꯅ ꯃꯅꯨꯡꯗ ꯐꯝꯕ
ꯍꯧꯗꯤꯒꯤ ꯇꯔꯀꯥꯗꯒ ꯂ ꯑꯣꯏꯌꯦꯒ ꯑꯩꯈꯣꯏ ꯑꯩꯈꯣꯏ ꯐꯦꯃꯤꯂꯤ ꯑꯗꯨꯝ ꯂꯩ
ꯅꯣꯏ ꯆꯥꯛ ꯆꯥꯔꯕꯣ ꯑꯣ ꯑꯁ ꯍꯧꯖꯤꯛ ꯆꯥꯔꯗꯤ ꯍꯣꯔꯏ ꯑꯃꯨꯛ ꯒꯥ ꯑꯃ ꯐꯜꯂꯥꯛꯅ ꯍꯥꯏꯔ
ꯎꯝ
ꯍ ꯌꯦꯡꯗꯤ ꯀꯥꯏ ꯂꯩ ꯅ ꯂ ꯂꯧ ꯆ ꯀꯀꯗ꯭ꯔꯣ ꯑꯃꯨꯀ ꯍꯌꯦ ꯌꯦꯡꯗꯦ
ꯍꯗꯤ ꯑ ꯂꯍ ꯆ ꯀꯅꯦ ꯄꯥꯏ ꯂꯩꯆꯦ ꯁꯤꯡꯗꯣ ꯂ ꯁꯤꯡꯗꯣ ꯂꯧꯕ ꯂꯥꯛꯀꯅꯤ ꯍꯥꯏꯅꯦ ꯂꯂꯕꯤꯁꯤꯡꯗꯣ ꯌꯦꯒꯤ
ꯄꯨꯔꯥ ꯀꯦꯜꯣꯟꯈꯥꯏ ꯑꯃꯨ ꯀ
꯭ꯔꯥ ꯇꯔꯥ ꯇꯔꯥ ꯍꯧꯒꯅꯤ ꯏꯍꯣꯝ
ꯑꯁ ꯑꯗꯨ ꯅꯣꯏ ꯁꯤꯡ ꯐꯥꯔꯝꯁꯦ ꯌꯥꯝ ꯆꯥꯎ ꯃꯥꯜꯂꯦꯗꯗꯤ ꯕꯣꯔꯥ ꯇꯔꯥ ꯑꯁꯃꯨꯛꯇ
ꯎꯝ ꯉꯁꯥꯏꯒꯤ ꯂꯂꯣꯟꯕꯁꯤꯡꯗꯣ ꯕꯣꯔꯥ ꯑꯃ ꯑꯅꯤꯗꯤ ꯂꯧꯈ꯭ꯔꯦ ꯑꯗꯨ ꯑꯩꯈꯣꯏꯅ ꯇꯔꯥ ꯂꯧꯅꯤꯡꯉꯥꯏ ꯍꯥꯏꯕꯗ ꯃꯣꯏꯅ ꯑꯩꯈꯣꯏꯗ ꯍꯌꯦꯡ ꯀꯄ ꯀꯅꯤ
ꯔꯤꯗ ꯆ ꯇꯣꯏꯔ ꯈꯣꯡꯣꯟꯁꯨꯇꯣꯏꯔ
ꯈꯣꯡ ꯆꯗꯣꯏꯅꯦ ꯒꯥꯔꯤꯗꯣ ꯂꯝꯕꯤꯗꯣ ꯐꯠꯇꯕꯒꯤ ꯅꯣꯡ ꯇꯥꯔ ꯇꯥꯕꯗꯣ ꯅꯝꯕꯤꯗ ꯌꯥꯗ꯭ꯔꯅꯦ
ꯑꯣ ꯑꯁ ꯂꯝꯕꯤꯁꯦ ꯑꯁ ꯌꯥꯝ ꯐꯠꯇ꯭ꯔꯦꯗꯤ ꯎꯄꯥꯏ ꯂꯩꯇꯕꯅ ꯒꯥꯔꯤ ꯌꯥꯝ ꯁꯣꯛꯅꯤꯡꯉꯥꯏꯅꯤ ꯑꯗꯣ ꯑꯗꯣ ꯎꯝ ꯑꯃꯨꯛꯀ ꯅꯣꯏꯅ ꯄꯨꯗꯣꯏꯔꯥ ꯍꯜꯂꯛꯇꯣꯏꯔꯗꯣ ꯁꯤꯡꯗꯣ
ꯃꯣꯏꯅ ꯂꯣꯟꯕ ꯆꯤꯡꯗ ꯒꯔꯤꯗ ꯂꯥꯛꯄꯅꯤꯅꯦ ꯑꯩꯈꯣꯏ ꯐꯥꯔꯝꯗ ꯃꯣꯏ ꯑ ꯕꯤꯗ ꯍꯥꯏꯥꯏꯕ ꯈꯪꯅꯦꯥꯏ
ꯄꯍꯥꯏ ꯍ
ꯑꯗꯨꯝ ꯍꯥꯏꯌꯣ ꯅꯪ ꯅꯪ ꯍꯥꯏꯔꯒ ꯑꯩ ꯒ꯭ꯌꯥꯟ ꯇꯥꯔꯛꯀꯅꯤ ꯑꯗꯨꯝ ꯍꯥꯏꯌꯣ ꯅꯣꯏ ꯁꯤꯡꯗꯣ ꯂꯧꯊꯣꯛꯄꯗꯤ ꯂꯣꯏꯔꯕꯣ ꯂꯧꯊꯣꯛꯇ꯭ꯔꯤꯔꯣ ꯍꯌꯦꯡꯅ ꯂꯧꯊꯣꯛ
ꯌꯥꯎ ꯊꯄꯗ ꯑꯣꯏꯔꯦ ꯏ ꯇꯪꯗꯂ ꯑꯩ
ꯄꯤꯍꯣꯝꯒ ꯑꯃ ꯊꯥꯔꯛꯑꯣ
ꯃꯟꯗꯤꯗ ꯌꯥꯝ ꯁ ꯑꯣ ꯌꯥꯝ ꯋꯥꯡꯅꯤ ꯑꯩꯈꯣꯏꯁꯨ ꯆꯥꯅꯤꯡꯉꯗꯤ ꯑꯩꯈꯣꯏ ꯐꯥꯔꯝꯗ ꯂꯥꯛꯑꯣ ꯊꯥꯔꯛꯀꯦ ꯊꯥꯔꯛꯀꯦ ꯑꯗꯣ ꯑꯩꯈꯣꯏ ꯂꯝꯕꯤ ꯑꯗꯣ ꯌꯥꯝ ꯁꯥꯡꯕꯒꯤꯀꯣ ꯌꯥꯝ ꯋꯥꯏꯅꯦ ꯑꯩꯈꯣꯏꯁꯨ
ꯑꯣ
ꯄꯥꯏꯂꯦꯇꯔꯤ ꯀ꯭ꯂꯤꯅꯤꯡꯅꯤꯡ ꯑꯁꯤꯁꯨ ꯑꯗꯨꯏꯗ ꯏꯟ ꯐꯠꯇꯕꯒꯤ ꯎꯝ
ꯅꯣꯏꯒꯤ ꯀꯤꯍꯣꯝ ꯅꯣꯏ ꯌꯥꯝ ꯄꯥꯜꯂꯝꯅꯤꯀꯣ ꯑꯗꯨꯗꯤ ꯅꯣꯏ ꯐꯥꯔꯝ ꯆꯥꯝꯃꯉꯥ ꯆꯥꯠꯇ꯭ꯔꯨꯛ ꯊꯥꯔꯗꯦ
ꯎꯝ
ꯑꯁ ꯀꯤꯍꯣꯝꯗꯣ ꯆꯤꯂꯤ ꯄꯥꯎꯗꯔꯒ ꯃꯣꯔꯣꯛꯀ ꯇꯧꯔꯒꯀꯣ ꯑꯁ
ꯅꯪ ꯅꯪꯁꯨ ꯑꯗꯨ ꯑꯗꯨꯝ ꯆꯥꯕ꯭ꯔꯅꯦ
ꯃꯖꯥꯏ
ꯑꯥ
ꯑꯩ ꯀꯤꯍꯣꯝ ꯅꯤꯄꯥꯛ ꯄꯥꯛ ꯆꯥꯗꯕꯅꯦꯕ ꯑꯗꯣ ꯀꯅꯥꯅ ꯁꯦꯝꯒꯣ ꯈꯪꯗꯦ ꯑꯗꯣ ꯍꯥꯎꯅ ꯆꯥꯈꯤꯕ ꯀꯤꯍꯣꯝꯒ ꯃꯣꯔꯣꯛ ꯑꯇꯣꯏꯕꯗꯣ ꯑꯗꯨꯒ ꯊꯥꯒꯀꯣ
ꯑꯗꯨꯣ ꯁꯥꯕ ꯀꯥꯟꯅ ꯀꯣꯁꯤꯁꯤꯅ ꯆꯥꯒ ꯑꯗꯨ ꯑꯗꯨ ꯅꯠꯇꯕ ꯌꯥꯔ
ꯍꯥꯥ ꯈ꯭ꯔꯗꯤ ꯑꯁ ꯌꯥꯝ ꯋꯥ ꯃꯥꯜꯂꯦ ꯑꯗꯣ
ꯑꯪ ꯑꯗꯨꯒꯤ
ꯁ ꯑꯃ ꯆꯥꯕꯁꯨ ꯂꯦꯞꯇꯦꯁꯨ ꯑꯗꯨꯝ ꯆꯥꯏ
ꯑꯩ ꯆꯥꯃꯟꯕꯒ ꯌꯥꯗ꯭ꯔꯦ ꯍꯧꯖꯤꯛꯀꯥꯟꯁꯦ ꯃꯣꯔꯣꯛꯀ ꯀꯩꯀꯩ ꯆꯥꯔꯨꯒ ꯃꯥꯏꯁꯦ ꯎꯔꯤꯡ ꯉꯅꯥꯥꯛꯛꯇ ꯊꯣꯛꯂꯒ ꯂꯩꯦ ꯔꯦ ꯇꯥꯟꯕꯣ ꯇꯜꯂꯑꯦ ꯎꯔꯤꯡꯗꯣ ꯍꯌꯦꯡꯒ
ꯑꯩꯈꯣꯏ ꯑꯩꯈꯣꯏ ꯏꯆꯦ ꯑꯥꯗ ꯂꯩꯕꯗꯣ ꯁꯨꯛꯇ ꯂꯥꯛ ꯀ ꯉꯥꯏꯅꯦ ꯃꯥꯗ ꯉꯁꯔ ꯍꯔ
ꯎꯔꯤꯡ ꯊꯣꯡꯃꯟꯕꯒꯤꯀꯣ ꯑꯁ ꯃꯣꯔꯣꯛꯁꯨ ꯆꯥꯕ ꯀꯟꯃꯟꯕꯒꯤꯔ
ꯎꯝ ꯑꯣ ꯅꯪ ꯉꯥꯏ ꯅꯪꯤ ꯏ ꯐꯕꯗꯣ ꯐꯥꯕꯒꯅꯦ
ꯑꯩꯒꯤꯗꯤ ꯈꯔ ꯐꯩꯌꯦ ꯑꯗꯨ ꯍꯥꯏꯕꯒꯤꯡ ꯑꯦ ꯉꯁꯤꯁꯨ ꯑꯃꯨꯛꯀ ꯂꯤ ꯃꯅꯥꯗ ꯂꯧꯔꯨꯅꯦ
ꯑꯣ ꯑꯩꯁꯨ ꯇꯧꯅꯤꯡꯉꯤꯅꯦ ꯑꯗꯣ ꯑꯩꯁꯨ ꯌꯥꯝ ꯂꯩꯈ꯭ꯔꯦ ꯂꯩ ꯌꯥꯗ꯭ꯔꯤꯅꯦ
ꯑꯁ ꯌꯥꯝ ꯃꯥꯟꯕꯒꯤ ꯑꯩꯗꯣ ꯑꯁ ꯌꯦꯡꯕ ꯌꯥꯗ꯭ꯔꯦ ꯍꯥꯏꯅ ꯑꯃꯨꯛꯀ ꯂꯧꯔꯅꯦ ꯏꯔꯨꯕ ꯂꯣꯏꯔꯒ ꯅꯤꯅꯥꯗꯣ ꯂꯧꯔꯒ ꯆꯠꯂꯅꯦ
ꯎ ꯑꯁꯨ ꯇꯧꯉꯅꯤ ꯑꯗꯣ
ꯑꯩ ꯑꯣꯔꯤꯡꯗꯣ ꯊꯣꯛꯄꯨꯏꯦꯀꯣ ꯁꯝꯕ꯭ꯔꯨ ꯑꯣꯟꯈ꯭ꯔꯦꯔꯤꯕ ꯈꯔꯗꯤ
ꯎ
ꯃꯥꯥꯏꯗ ꯁꯝꯕ꯭ꯔꯨ ꯑꯣꯜꯂꯛꯈ꯭ꯔꯦ ꯑꯣꯔꯤꯟ ꯌꯥꯝꯃꯟꯒꯦ ꯃꯦꯠꯄꯒꯤꯀꯣ ꯃꯥꯒꯤ ꯗꯥꯛꯐꯝꯗꯨꯣ ꯂꯩꯕꯒꯤ ꯑꯗꯨꯝ ꯁꯝ꯭ꯔꯨ ꯑꯣꯂ ꯑꯣꯜꯂꯛꯈ꯭ꯔꯦ ꯕꯤꯠ ꯌꯥꯎꯗꯕꯁꯤꯅ ꯑꯩ ꯃꯥꯏꯁꯦ ꯑꯁ ꯌꯥꯗ꯭ꯔꯦ ꯆꯦꯛꯁꯤꯟꯗ꯭ꯔꯗꯤ
ꯏꯁꯀꯤꯝ ꯀꯦꯌꯥꯔ ꯇꯧꯅꯤꯡꯉꯥꯏꯁꯨ ꯄꯩꯁꯥ ꯂꯩꯗꯣꯏꯅꯦ ꯑꯩꯈꯣꯏꯗꯤ
ꯑ ꯁꯖ ꯌꯥꯔꯦ ꯏꯁꯀꯤꯟ ꯀꯦꯔ ꯗ꯭ꯔꯛꯀꯗ꯭ꯔꯦꯅꯤꯅ ꯂ ꯂꯩꯔꯦꯒ
ꯌꯨꯝꯗ ꯁꯦꯝꯕꯗꯤ ꯌꯥꯝ ꯐꯩ ꯌꯥ ꯍꯥꯏꯌꯣ
ꯀꯦꯃꯣꯇꯣꯁꯀ ꯌꯥꯎꯗ꯭ꯔꯦꯕ ꯑꯗꯣ ꯑꯁ
ꯑꯥ
ꯅꯪꯁꯨ ꯇ꯭ꯔꯥꯏ ꯇꯧꯔꯑꯣ ꯅꯣꯏ ꯈꯨꯟꯗ ꯑꯩꯅꯤ ꯃꯅꯥ ꯂꯩꯔꯗꯤ ꯅꯪꯁꯨ ꯎꯔꯤꯡ ꯊꯣꯛꯣꯛꯏꯦꯅ ꯑꯩꯈꯣꯏ ꯃꯤꯠ ꯆꯞ ꯃꯥꯟꯩ ꯍꯥꯏꯅ ꯑꯩꯈꯣꯏꯒꯤ ꯃꯥꯏꯗꯣ ꯊꯥꯎ ꯊꯣꯛꯄꯤꯀꯣ ꯌꯥꯅꯤꯦ
ꯍꯣꯏ ꯌꯥꯥꯏ
ꯑꯗꯨꯗ ꯍꯕꯤꯗ꯭ꯔꯦ ꯅꯪꯒꯤꯗꯤ ꯈꯔ ꯐꯝꯅꯤ ꯎꯔꯤꯡꯗꯣ ꯅꯪꯗꯤ ꯈꯔ ꯏꯁꯀꯤꯟ ꯀꯦꯌꯔꯒꯨꯝꯕ ꯇꯧꯕꯒꯤ ꯑꯩꯗꯤ ꯏꯁꯀ꯭ꯔꯤꯟ ꯀꯦꯌꯔꯒꯨꯝꯕ ꯑꯝꯇ ꯇꯧꯗꯕꯩꯒꯤꯀꯣ ꯑꯁ ꯂꯣꯏꯔꯦ ꯑꯁ ꯊꯣꯛꯄꯗꯣ ꯊꯣꯛꯄꯗꯣ
ꯅꯪ ꯐꯔꯗꯤ ꯑꯩꯁꯨ ꯇꯧꯒꯅꯤꯅꯦ
ꯇꯋꯣ ꯇꯋꯣ ꯆꯉꯗꯤ ꯐꯒꯅꯤ
ꯑ
ꯑꯀꯣ ꯁꯤꯖꯤꯟꯅꯔꯤ ꯀꯧꯕ ꯈꯥꯡꯛꯒꯅꯦꯕꯕꯥ ꯑꯩꯩꯅ ꯅꯨꯃꯤ ꯑꯅꯤ ꯍꯨꯝꯅꯤ ꯈꯦ
ꯀꯩꯁꯨ ꯇꯧꯗꯦꯀꯣ ꯑꯗꯣ